ꯍ
ꯇꯥꯕ꯭ꯔꯣ ꯑꯣ
ꯏꯗꯥꯧꯅꯣ
ꯀꯔꯤꯇꯒꯅꯤ ꯑꯩ ꯃꯠ ꯃꯦꯠꯁꯦꯔꯥꯅ ꯇꯧꯕ
ꯁꯤꯔꯜ
ꯈꯟꯗꯤꯗꯤꯇꯃꯦ
ꯈꯟꯗ꯭ꯔꯁꯨ ꯑꯗꯨꯝ ꯀꯩꯅꯣꯗ ꯈꯪꯉꯥꯏ ꯇꯧꯔꯣ
ꯑ ꯈꯪꯉꯦ ꯍꯧꯖꯤꯛꯇꯤ ꯑꯁ ꯀꯔꯤꯅꯎ ꯀꯔꯤꯅꯥꯎ
ꯈꯪꯗ꯭ꯔꯁꯨ ꯒ꯭ꯌꯥꯟ ꯇꯥꯔꯗꯤ
ꯃꯔꯣꯛ ꯃꯦꯠꯄꯔꯣ
ꯃꯔꯣꯛꯀ ꯅꯦꯠꯇ꯭ꯔꯗꯤ ꯀꯔꯤꯒ ꯅꯦꯠꯁꯤ ꯍꯥꯏꯔꯣ
ꯑꯩꯗꯤ ꯀꯩꯅꯣꯒ ꯃꯦꯠꯀꯅꯤ꯭ꯉꯥꯏ ꯃꯥꯟꯕꯗ꯭ꯉꯤꯅꯤꯗ
ꯀꯩꯅꯣꯒ ꯃꯥꯟꯕ꯭ꯔꯅꯦ
ꯑ ꯦꯔꯅꯤ ꯍ
ꯕꯤꯔꯅꯤ
ꯅꯪ ꯀꯩꯅꯣ ꯄꯥꯏꯕ ꯌꯥꯗ꯭ꯔꯣ
ꯀꯩꯅꯣ
ꯄꯦ ꯄꯥꯏꯕ ꯌꯥꯕ꯭ꯔꯣ
ꯀꯗꯥꯏꯔꯤꯒꯁꯤꯄꯦꯅꯣ ꯑꯩ ꯆꯍꯤ ꯁꯨꯔꯦ ꯌꯥꯝ ꯋꯥꯠꯂꯦ
ꯆꯍꯤ ꯁꯨꯔꯁꯨ ꯑꯗꯨꯝ ꯄꯥꯏꯅꯩꯅꯦ ꯃꯤꯗꯤ ꯑꯩꯒꯤ
ꯀꯃꯥꯏꯅ
ꯈꯣꯡꯗꯦ ꯑꯗꯨꯝ ꯄꯥꯏꯅꯩ ꯑꯩꯒꯤ ꯄꯥꯏꯔꯒ ꯇꯧꯔꯒ ꯂꯤꯡ ꯇꯧꯕꯤꯗꯦ ꯍꯥꯏꯔꯦ ꯑꯗꯨꯒ ꯑꯩꯅ ꯍꯥꯡꯉꯒ ꯅꯪ ꯆꯍꯤ ꯊꯨꯗꯕꯒꯤ ꯃꯥꯜꯂꯦ ꯍꯥꯏ ꯑꯗꯗꯤ ꯂꯤꯡꯗꯤ ꯇꯧꯈꯤꯕꯅꯦ ꯍꯥꯏ
ꯆꯍꯤ ꯁꯨꯔꯗꯤ ꯌꯥꯗꯕꯅꯦ ꯑꯗꯨꯗꯤ
ꯎ ꯈꯪꯗꯦ ꯑꯁꯃꯤ ꯆꯍꯤ ꯁꯨꯗꯁꯨ ꯑꯗꯨꯝ ꯄꯥꯏꯅꯩ ꯍꯥꯏꯅ ꯈꯪꯗꯦ ꯑꯩ ꯁꯨꯝ
ꯎꯝ ꯑꯇꯣꯞꯄ ꯑꯦꯞ ꯑꯣꯏꯔꯅꯦ
ꯑꯩꯪꯒꯤ ꯍꯧꯖꯤꯛ ꯐꯣꯟ ꯄꯦ ꯄꯥꯏꯕ ꯖꯦꯔꯣ ꯕꯦꯂꯦꯟꯁꯅꯦ
ꯀꯃꯥꯏꯅ
ꯂꯩꯇꯦꯕ ꯑꯝꯇ ꯄꯩꯁꯥ
ꯏꯁꯁ ꯅꯍꯥꯟ ꯉꯔꯥꯡꯒꯤꯗꯨꯗꯤ ꯉꯁꯥꯏ ꯍꯥꯏꯕꯗꯨꯗꯤ
ꯑꯩꯉꯣꯟꯗ ꯆꯪꯗꯌꯦꯗꯣ ꯏꯃꯥ ꯏꯃꯥꯗ ꯊꯝꯕ
ꯇꯔꯤꯒꯤ
ꯑꯩ ꯄꯥꯏꯕ ꯌꯥꯅꯤꯅ
ꯅꯪ ꯐꯦꯝꯃꯛꯑꯦ ꯄꯥꯏꯕꯗꯣ ꯅꯪꯒꯤ ꯅꯝꯕꯔ ꯊꯝꯗ꯭ꯔꯣ ꯍꯥꯏꯁꯦ
ꯊꯝꯃꯦ ꯑꯗꯣ ꯅꯪ ꯅꯪꯉꯣꯟꯗ ꯅꯪ ꯊꯝꯕ꯭ꯔꯣ ꯐꯦꯝꯕꯦꯗꯣ
ꯑꯩꯒꯤ ꯅꯝꯕꯔ ꯊꯝꯃꯦꯅ
ꯑꯩꯒꯤ ꯅꯝꯕꯔ ꯊꯝꯃꯁꯨ ꯕꯦꯡꯗꯣ ꯏꯃꯥꯒꯤꯗꯣ ꯖꯤꯄꯤꯦ ꯑꯣꯏꯅ ꯇꯧꯕ ꯖꯤꯄꯤꯦꯅ ꯁꯨꯡꯁꯣꯏ ꯁꯣꯏꯗꯤ ꯍꯥꯏꯌꯦ
ꯑꯣ ꯑꯣ ꯑꯗꯨ ꯑꯣꯔꯗꯤꯦ
ꯎ ꯖꯤꯄꯦꯅ ꯑꯩꯅ ꯕꯦꯡ ꯑꯦꯀꯥꯎꯟꯗ ꯇꯧꯔꯒ ꯑꯗꯨ ꯇꯧꯒꯅꯨ ꯖꯤꯄꯦꯗ ꯍꯥꯞꯄꯑꯣ ꯖꯤꯄꯦꯅ ꯁꯨꯝ ꯁꯨꯡ ꯁꯣꯏ ꯁꯣꯏꯗꯕꯅꯦ ꯍꯥꯏꯔ ꯏꯃꯥ ꯍꯥꯏꯗꯤ ꯊꯝꯕ ꯑꯩ ꯑꯝꯇ ꯄꯩꯁꯥ ꯃꯁꯛ ꯐ ꯎꯗ꯭ꯔꯤꯌꯦ ꯂꯥꯛꯇ꯭ꯔꯤꯌꯦ ꯑꯩꯉꯣꯟꯗ ꯃꯅꯥꯛꯇ
ꯑꯣ ꯑꯣ ꯑꯩꯁ ꯑꯩꯒꯤ ꯅꯝꯕꯔ ꯑꯗꯨꯝ ꯊꯝꯅꯤꯅ
ꯑꯩꯒꯤ ꯅꯝꯕꯔꯗꯤ ꯑꯗꯨꯝ ꯊꯝꯃꯦ ꯑꯩꯁꯨ
ꯑꯗꯨꯗꯤ ꯀꯃꯥꯏꯅ ꯑꯩꯁꯨ ꯒ꯭ꯌꯥꯟ ꯇꯥꯒꯦ ꯑꯩꯁꯨꯦ
ꯊꯝꯕ ꯑꯩꯅ ꯖꯤꯄꯦꯗ ꯏꯃꯥꯒꯤ ꯕꯦꯡ ꯑꯦꯀꯥꯎꯟꯒꯤ ꯅꯝꯕꯔ ꯊꯝꯕ
ꯎꯝ ꯕꯦꯡ ꯑꯦꯀꯥꯎꯟꯀ ꯆꯪꯕ꯭ꯔꯥ ꯍꯥꯏꯁꯦ
ꯑꯥꯎ
ꯑꯁ ꯑꯩꯒꯤꯗꯤ ꯆꯪꯗꯦ
ꯑꯦ ꯏꯃꯥꯒꯤꯗꯣ ꯕꯣꯔꯣꯗꯥꯔꯥ ꯀꯔꯤꯔꯥ ꯑꯗꯨꯝ ꯆꯪꯕꯅꯦ ꯅꯝꯕꯔ ꯖꯤꯗꯤ ꯑꯗꯨ
ꯑꯩꯗꯤ ꯁꯦꯝꯕꯗ ꯕꯦꯡ ꯑꯦꯀꯥꯎꯟ ꯆꯪꯗꯦ
ꯅꯪꯒꯤꯗꯨꯗꯨꯗꯤ ꯐꯦꯝ ꯄꯦ ꯑꯣꯏꯕꯒꯤ ꯑꯣꯏꯔ ꯕꯝ ꯅꯤ ꯑꯗꯨꯗꯤ ꯎꯝ ꯐꯔꯦꯗ ꯅꯅꯥꯛꯇ ꯊꯝꯕꯅꯤꯅꯨ
ꯍꯣꯏ ꯏꯅꯥꯛꯇ ꯊꯝꯕꯅ ꯐꯔꯦ
ꯎꯝ ꯑꯩꯗꯤ ꯏꯅꯥꯛꯇꯣ ꯊꯝꯅꯦꯕ ꯍꯧꯖꯤꯛ
ꯎꯝ ꯑꯗꯨꯗꯤ ꯅꯪ ꯑꯁ ꯀꯗꯥ ꯍꯦn
ꯑꯦ ꯏꯃꯥꯟꯅꯕꯤ ꯌꯥꯡꯈꯩ ꯄꯨꯈꯤꯕꯁꯨ ꯍꯜꯂꯛꯇ꯭ꯔꯦ ꯅꯤꯉꯥꯏ ꯇꯠꯂꯦ ꯑꯗꯨꯒ ꯀꯨꯝꯕꯗꯣ ꯀꯨꯏꯈ꯭ꯔꯕꯅꯦ ꯅꯍꯥꯟ
ꯑꯩꯒꯤꯁꯨꯣ ꯑꯃꯅ ꯑꯃꯅ ꯆꯥꯝꯃ ꯑꯃꯅ ꯆꯥꯝꯃ ꯂꯧꯧꯈꯤꯕ ꯑꯗꯨ ꯄꯤꯔꯛꯇꯕ ꯑꯗꯨꯅꯦ ꯭ꯂꯧꯁꯦ ꯍꯥꯏꯕꯗꯣ
ꯎꯅꯤꯡꯕ꯭ꯔꯣ
ꯍꯣꯏ
ꯂꯤꯁꯤꯡ ꯑꯃꯈꯛꯇ ꯂꯩꯦ
ꯆꯁ ꯑꯃꯈꯛꯇꯪ ꯈꯪ ꯏꯗ
ꯑꯃ ꯈꯗꯪꯅꯦ
ꯑꯩꯅ ꯊ꯭ꯔꯤ ꯍꯟꯗ꯭ꯔꯦꯠ ꯂꯩꯕꯗꯣ ꯑꯗꯨꯅ ꯀꯩꯅꯣꯒꯤ ꯂꯩꯅꯤꯡꯉꯥꯏ ꯂꯩ ꯂꯩꯅꯤꯉꯥꯏ
ꯑꯩ ꯄ꯭ꯔꯦꯛꯇꯤꯀꯦꯜ ꯐꯥꯎ ꯇꯧꯗ꯭ꯔꯤꯌꯦ ꯑꯩꯗꯤ ꯌꯥꯝ
ꯑ ꯅꯗ ꯄ꯭ꯔꯦꯛꯇꯤꯀꯦꯜ ꯕꯨꯛꯀ ꯀꯩꯅꯣ ꯀꯩꯅꯣ ꯂꯩꯕ ꯀꯥꯟꯗ ꯄꯩꯁꯥꯗꯣ ꯑꯗꯨꯝ ꯃꯥꯡꯈꯤꯕ ꯋꯥꯅꯤꯅ
ꯀꯩꯁꯨ ꯂꯩꯇ꯭ꯔꯤ ꯑꯗꯣ ꯏꯆꯦ ꯑꯃꯨꯛ ꯆꯥꯃꯉꯥ ꯑꯩꯒꯤ ꯂꯧꯈꯤꯌꯦ
ꯑꯣ
ꯅꯥꯟ ꯄꯥꯔꯅꯤꯌꯣ
ꯀꯗꯥꯏ ꯍꯥꯏꯔꯤꯒꯦ ꯅꯨꯄꯥꯅꯣ ꯍꯣꯏ ꯑꯣꯏꯗꯕ ꯉꯥꯛꯇ ꯀꯅꯥꯗꯅꯤꯁꯤꯔꯣ
ꯅꯪ ꯅꯨꯄꯥ ꯌꯥꯝꯗꯨꯗꯤ
ꯌꯥꯝꯔꯝꯒꯅꯤ ꯍꯣꯏ ꯂꯩꯕꯗꯣ
ꯑꯩꯈꯣꯏꯗꯤ ꯂꯥꯏꯔꯁꯨ ꯄꯤꯗꯦ ꯂꯤꯛꯑꯦ ꯑꯗꯨ ꯑꯆꯥꯄꯣꯠꯀꯨꯝꯕ ꯆꯥꯕ ꯆꯠꯂꯁ ꯍꯥꯏꯗꯤ ꯀ ꯌꯥꯑ
ꯄꯤꯗꯕ
ꯄꯤꯗꯕ ꯍꯣꯏ
ꯁꯤ ꯐꯗꯕ꯭ꯔꯥ
ꯐꯤꯗꯤ ꯄꯤꯗꯕ ꯅꯍꯥꯟꯅ ꯇꯤꯝꯕꯔꯗ ꯆꯠꯀꯦ ꯇꯧꯕ
ꯎꯝ
ꯊꯣꯡ ꯊꯤꯡꯉꯝꯕ
ꯑꯁ ꯉꯅꯨꯡꯉꯥꯏꯇ ꯍꯦ
ꯑꯗꯨꯒ ꯑꯃꯨꯛꯀ ꯆꯠꯁꯤ ꯍꯥꯏꯌꯦ ꯑꯩꯅ ꯆꯠꯅꯤꯡꯗꯦ ꯍꯥꯏꯕꯒꯤ
ꯑꯣ ꯑꯣ
ꯁꯟꯗꯦꯗ ꯀ꯭ꯂꯣꯁ ꯑꯣꯏꯕꯅꯦ ꯃꯣꯏ ꯅꯣꯡꯃꯥꯏꯖꯤꯡꯗ
ꯑꯣ ꯍꯣ
ꯅꯣꯡꯃꯥꯏꯖꯤꯡꯅ ꯑꯩꯈꯣꯏ ꯆꯠꯂꯕꯅꯦꯕ ꯑꯗꯨꯗꯣ ꯊꯣꯡ ꯊꯦꯡꯉꯒ ꯑꯗꯨꯒ ꯅꯍꯥꯟ ꯑꯩꯈꯣꯏꯅ ꯂꯥꯛꯄꯗꯣꯅꯥꯛꯇ
ꯑ
ꯑꯗꯨꯗ ꯑꯃꯨꯛ ꯅꯣꯡꯃ ꯅꯨꯃꯤꯗꯥꯡꯗ ꯆꯠꯁꯤ ꯍꯥꯏ ꯑꯩꯅ ꯆꯠꯅꯤꯡꯗꯦ ꯍꯥꯏꯕꯒꯤ
ꯎꯝ ꯎꯝ
ꯃꯤ ꯑꯁꯤꯗꯒꯤ ꯎꯅꯕꯗꯣ ꯑꯝꯇ ꯎꯅꯗ꯭ꯔꯦ ꯑꯩ
ꯑꯣ
ꯀꯏꯔꯦ ꯏꯕꯥꯅꯤ ꯎꯅꯗꯕ ꯅꯛꯅꯁꯨ ꯎꯅꯗꯦ ꯁꯨꯝꯎ ꯎꯅꯗꯦ ꯏꯕꯥꯅꯤ ꯑꯗꯨ ꯎꯅꯕ ꯅꯨꯃꯤꯠꯇꯅ ꯁꯨꯝ ꯎ ꯎꯅꯗ꯭ꯔꯦ
ꯀꯣꯏ ꯔꯃꯅꯤ
ꯀꯩꯅ ꯑꯗꯨꯗꯤ
ꯎꯝ ꯑꯣꯟꯅ ꯗꯦ ꯑꯃ ꯑꯩꯉꯣꯟꯗ ꯏꯅꯥꯛꯇ ꯈꯤꯇꯪ ꯑꯍꯟ ꯑꯣꯏꯕꯗꯨꯗꯤ ꯑꯗꯨꯝ ꯎꯅꯩꯌꯦ
ꯑ ꯑꯣ
ꯃꯥꯅ ꯕꯣꯜ ꯁꯨꯅꯕ ꯆꯠꯄ ꯂꯣꯏꯔꯒ ꯑꯗꯨꯝ ꯉꯥꯍꯥꯛ ꯉꯥꯍꯥꯛ ꯂꯥꯛꯑꯦꯕ ꯏꯁꯤꯡꯒꯅ ꯊꯤꯜꯂꯛꯄꯗ ꯃꯇꯝꯗ ꯑꯗꯨꯝ ꯑꯣꯏꯕ
ꯅꯄ꯭ꯔ ꯃꯥꯗꯤ
ꯎꯝ ꯅꯑꯦ ꯈꯣꯟ ꯆꯄ ꯌꯥꯏꯑꯦ
ꯐꯩꯅꯦ ꯑꯗꯨꯗꯤ ꯑꯃꯗꯨꯅ ꯅꯛꯄ꯭ꯔꯥ ꯅꯠꯇ꯭ꯔꯒ ꯑꯃꯗꯨꯅ ꯅꯛꯄ꯭ꯔꯥ
ꯑꯁ ꯆꯞ ꯃꯥꯟꯅꯔꯝꯒꯨꯅꯤꯗ ꯑꯅꯤꯃꯛꯅ ꯅꯛꯑꯦ ꯂꯣꯏꯅꯃꯛ
ꯎꯝ
ꯆꯥꯛ ꯆꯥꯅꯤꯉꯥꯏ ꯋꯥꯠꯂꯤꯕꯣ
ꯉꯥꯏꯍꯥꯛ ꯂꯩꯔꯗꯤ ꯆꯥꯔꯅꯤ ꯍꯥꯟꯅ ꯆꯠꯊꯣꯛꯄ ꯅꯨꯡ ꯍꯥꯏꯔꯦꯗ
ꯑꯗꯨꯅ ꯊ ꯊꯕꯛꯇꯣ ꯀꯣꯝꯕ
ꯎꯝ ꯍꯣꯏ ꯀꯣꯃꯦ ꯆꯥꯛ ꯆꯥꯗ꯭ꯔꯗꯤ ꯑꯁ ꯊꯕꯛꯁꯨ ꯇꯧꯕ ꯌꯥꯗꯦ ꯇ ꯊꯄꯁꯨ ꯌꯥꯗ
ꯊꯦꯡꯅ ꯆꯥꯔꯗꯤ ꯅꯨꯃꯤꯠ ꯑꯁ ꯌꯥꯝ ꯀꯩꯅꯣ ꯇꯧꯕꯅꯦ
ꯑꯁ ꯍꯧꯖꯤꯛ ꯑꯩꯒꯤ ꯐꯣꯟꯁꯦ ꯏꯁꯤꯡ ꯂꯣꯏ ꯆꯪꯈ꯭ꯔꯦꯅꯦ
ꯅꯪ ꯀꯩ ꯐꯣꯟ ꯂꯩꯗꯣꯏꯅꯣ ꯂꯩꯔꯤꯗꯤ
ꯈꯪꯗꯦ ꯀꯔ꯭ꯤ ꯂꯩꯁꯦꯔ
ꯑꯇꯥꯡꯕ ꯂꯥꯏꯌꯣ ꯑꯁ ꯐꯖꯕ ꯂꯩꯌꯣ
ꯑꯇꯥꯡꯕ ꯂꯩꯅꯤꯉꯥꯏ ꯄꯩꯁꯥꯅꯤꯅꯦ
ꯅꯪ ꯄꯩꯁꯥ ꯅꯪꯗꯤ ꯊꯣꯛꯏꯗꯨꯗꯤ ꯅꯪꯗꯤ ꯐꯤꯒ
ꯑꯩ ꯀꯗꯥꯏꯗ ꯐꯤ ꯐꯤ ꯁꯥꯒꯦ
ꯁꯥꯗ꯭ꯔꯁꯨ ꯁꯥꯗ꯭ꯔꯁꯨ ꯀꯩꯅꯣ ꯑꯃ ꯇꯧꯔꯤꯗꯨꯗꯤ ꯗꯨ ꯄꯩꯁꯥ ꯂꯥꯕꯅꯦ ꯀꯣꯏꯗꯤ ꯃꯤꯔꯦꯝꯅꯦ
ꯏꯁ ꯃꯤꯔꯦꯝ ꯀꯥꯏꯅ ꯁꯤꯗ ꯂꯩꯕꯗꯒꯤ ꯇꯧꯗ꯭ꯔꯦ ꯑꯗꯨꯁꯨ ꯇꯧꯅꯤꯉꯥꯏꯁꯨ ꯂꯩ ꯇꯧꯅꯤꯉꯥꯏꯁꯨ ꯂꯩꯩꯇꯦ ꯃꯤꯅ ꯇꯧꯕꯤꯌꯨ ꯃꯤꯅ ꯇꯧꯕꯤꯌꯣ ꯍꯥꯏꯗ꯭ꯔꯗꯤ ꯀꯃꯥꯏꯅ ꯇꯧꯒꯅꯤ
ꯂꯥꯛꯀꯅꯤꯗ ꯍꯩꯕꯅꯤꯅ
ꯅꯆꯦꯒꯤ ꯑꯃꯗꯤ ꯇꯧꯅꯤ
ꯎꯝ ꯍꯟꯗ꯭ꯔꯣ
ꯎꯝ
ꯎꯝ ꯑꯗꯨ ꯄꯩꯁꯥ ꯅꯪ ꯂꯧꯕ ꯅꯠꯇ꯭ꯔꯣ ꯑꯗꯣ ꯄꯩꯁꯥꯗꯣ
ꯂꯧꯅꯤꯉꯥꯏꯅꯤꯅꯦ ꯑꯩ ꯂꯧꯗ꯭ꯔꯗꯤ ꯃꯥꯡꯗ꯭ꯔꯣ ꯑꯩꯁꯦ
ꯑꯗꯨꯅꯦꯕ
ꯋꯥꯅ ꯇꯧꯕꯤꯒꯒ ꯐꯪꯗ꯭ꯔꯗꯤ
ꯇꯧꯋꯣ ꯇꯧꯋꯣ ꯇꯧꯕ ꯍꯩꯕꯁꯤꯡꯗꯤ
ꯇꯦꯃꯤꯡ ꯀꯣꯡꯗꯣ ꯇꯥꯕꯣ ꯑꯗꯨ ꯂꯩꯕꯤꯔꯦ ꯌꯥꯝ ꯀꯟꯕ ꯋꯥꯅꯤꯅꯦ
ꯑꯩꯗꯤ ꯂꯣꯏ ꯍꯨꯟꯗꯣꯛꯈ꯭ꯔꯦ ꯚꯤꯂꯦꯟꯇ꯭ꯔꯤꯁꯨ ꯍꯨꯟꯗꯣꯛꯈ꯭ꯔꯦ ꯑꯗꯨꯒ ꯕꯤꯟꯁꯨ ꯍꯨꯟꯗꯣꯛꯈ꯭ꯔꯦ ꯍꯧꯖꯤꯛ ꯏꯃꯥ ꯄꯨꯈ꯭ꯔꯦ ꯆꯠꯈ꯭ꯔꯦ ꯍꯨꯟꯗꯣꯛꯅꯤꯡꯉꯥꯏ ꯁꯤꯗ ꯗꯁꯕꯤꯟ ꯂꯧꯕꯗꯣ ꯑꯩꯈꯣꯏ ꯌꯨꯝꯕꯨꯗ ꯗꯁꯕꯤꯟ ꯂꯧꯗꯕꯗꯨꯒꯤ ꯌꯥꯝ ꯋꯥꯏꯑꯦꯕ
ꯗꯁꯕꯤꯟꯒꯤ ꯃꯃꯜ ꯂꯧꯕ꯭ꯔꯣ
ꯂꯧꯋꯦ ꯅꯣꯏꯗ ꯂꯧꯗ꯭ꯔꯣ
ꯀꯪꯅꯤꯅ
ꯁꯤꯗꯗꯤ ꯃꯃꯜꯣ ꯍꯣꯏ ꯂꯧꯋꯦ ꯃꯃꯜꯅꯤ ꯈꯛꯇꯅꯦ ꯑꯩꯅ ꯂꯥꯏꯕꯁꯦ
ꯃꯩꯁꯨꯣ
ꯑꯥꯎ ꯑꯩ ꯀꯩꯅꯣꯗ ꯅꯍꯥꯟ ꯕꯣꯔꯥꯒꯤ ꯃꯃꯜꯒ ꯂꯤꯁꯤꯡ ꯑꯅꯤ ꯆꯥꯝꯃꯉꯥ ꯄꯤꯈꯤꯕꯅꯤ ꯃꯩꯒꯤꯒ
ꯎꯝ
ꯍꯧꯖꯤꯛꯇꯤ ꯑꯩ ꯃꯩ ꯑꯁꯤ ꯊꯥꯕꯁꯦ ꯐ꯭ꯔꯤꯅꯦ ꯑꯩꯒꯤꯗꯤ ꯍꯧꯖꯤꯛ
ꯑꯣ ꯑꯣ
ꯊꯥ ꯑꯅꯤ ꯑꯅꯤ ꯑꯩꯈꯣꯏ ꯌꯨꯝꯒꯤ ꯄꯔꯦꯡꯅꯣ ꯔꯨꯝꯃꯦꯠ ꯔꯦꯟꯃꯦꯠ ꯇꯣ ꯑꯩ ꯍꯧꯖꯤꯛ ꯊꯥ ꯑꯅꯤ ꯇꯧꯔꯦꯗꯅ
ꯎꯝ
ꯑꯗꯣ ꯃꯊꯪꯒꯤꯗ ꯊꯥ ꯑꯅꯤ ꯇꯧꯔꯅꯤ ꯑꯗꯨꯒ ꯃꯊꯪꯗ ꯑꯃꯨꯛ ꯊꯥ ꯑꯅꯤ ꯇꯧꯔꯅꯤ
ꯑꯣ ꯑꯣ
ꯑꯗꯨꯅ ꯁꯤ ꯂꯣꯏꯕ ꯂꯣꯏꯔꯒ ꯑꯃꯨꯛ ꯑꯩꯅ ꯑꯃꯨꯛ ꯊꯤꯗꯣꯏꯕ ꯑꯃꯨꯛꯀ ꯎꯝ ꯑꯗꯨꯅ ꯐꯔꯦ ꯑꯩꯒꯤ ꯁꯦꯞ ꯇꯧꯔꯦ
ꯍꯣꯏ ꯄꯔꯦ ꯑꯗꯨ ꯑꯗꯨꯅ
ꯎꯝ ꯏ ꯃꯃꯟ ꯀꯌꯥ ꯇꯥꯗꯦ ꯍꯥꯏꯗ
ꯑꯗꯨꯅꯦ ꯍꯣꯏ ꯀꯩꯅꯣ ꯁꯤꯖꯤꯟꯅꯗ꯭ꯔꯗꯤ
ꯎꯝ ꯑꯩ ꯍꯧꯖꯤꯛ ꯅꯪ ꯔꯥꯏꯁ ꯀꯨꯀꯔ ꯁꯤꯖꯤꯟꯅꯑꯣ
ꯁꯤꯖꯤꯟꯅꯈꯤꯦ ꯇꯧꯅꯦ ꯑꯗꯣ ꯂꯩꯅꯤꯡꯉꯥꯏ ꯄꯩꯁꯥ ꯂꯩꯇꯕ
ꯑꯩ ꯂꯩꯌꯦ ꯉꯔꯥꯡꯗꯣ
ꯑꯣ ꯁꯤꯖꯤꯟꯅꯕꯗꯣ
ꯎꯝ
ꯌꯥꯗꯤ ꯌꯥꯗꯕ ꯃꯥꯜꯂꯦ ꯑꯗꯨ ꯑꯣꯏꯔꯁꯨ ꯀꯩꯅꯣ
ꯑꯩꯗꯠꯇꯦ ꯃꯩ ꯑꯩꯅ ꯂꯩꯔꯒ ꯇꯧꯕ ꯐꯥꯎ ꯁꯤꯖꯤꯟꯅꯔꯤꯁꯤ ꯌꯦꯡꯗ꯭ꯔꯣ
ꯑꯗꯨꯗꯟꯅ
ꯒ꯭ꯌꯥꯁ ꯃꯃꯜꯅ ꯇꯥꯡꯕꯅꯦ
ꯊ꯭ꯔꯤ ꯊꯥꯎꯖꯟ ꯍꯗ꯭ꯔꯥ
ꯑꯩꯅꯍꯥꯟꯅ ꯂꯩꯕꯗꯤ ꯂꯤꯁꯤꯡ ꯑꯃꯒ ꯆꯥꯇ꯭ꯔꯨꯛ ꯆꯅꯤꯄꯥꯟ ꯆꯃꯥꯄꯜ ꯇꯤꯝꯅꯦ
ꯑꯣ ꯌꯥꯝ ꯇꯥꯡꯉꯦꯀꯣ ꯅꯨꯡꯇꯤ ꯊꯣꯡꯕꯅꯦ ꯑꯁ
ꯁꯨꯅ
ꯀꯔꯤꯔꯤꯃꯀꯣꯗꯅ
ꯍꯥ꯭ꯔꯣ
ꯎꯝ
ꯍꯥꯏ ꯇꯥꯕ꯭ꯔꯅꯦ
ꯐꯩꯅ ꯇ ꯑꯩꯒꯤꯗꯤ ꯑꯩꯒꯤꯗꯤ ꯇꯥꯗ꯭ꯔꯣ ꯅꯠꯇꯦ
ꯍꯥ
ꯅꯠꯇꯦ ꯀꯩꯅꯩꯅꯣ ꯃꯨꯟ ꯃꯔꯨꯝ
ꯈꯪꯗꯦ ꯑꯗꯨꯗꯤ ꯑꯩꯉꯣꯟꯗꯗꯤ ꯌꯥꯝꯗ ꯇꯥꯗꯦ ꯑꯩꯗꯤ
ꯎꯝ
ꯉꯁꯤ ꯌꯨꯝꯗ ꯂꯩꯒꯅꯤ ꯍꯥꯏꯕꯀꯣ ꯅꯣꯏ ꯏꯃꯥꯟꯅꯕꯤꯒ ꯄꯨꯟꯗ꯭ꯔꯕꯣ